ꯇꯌꯦ
ꯀꯣꯟꯖꯦꯠ ꯑꯦꯠ ꯑꯃ ꯍꯥꯏꯌꯦꯕ
ꯑ ꯑꯩ ꯍꯧꯖꯤꯀꯤ ꯑꯩ ꯍꯧꯖꯤꯛ ꯑꯍꯥꯟꯕ ꯆꯠꯇꯕꯗꯣ ꯀꯩꯅꯣ ꯇꯧꯔꯝꯃꯦ ꯇꯥ ꯁꯃꯤꯠ ꯇꯧꯅ ꯑꯃꯨꯛ ꯇꯧꯁꯜꯂꯛꯏꯕ ꯃꯃꯥꯡꯒꯤꯗꯣ ꯄꯦꯟꯗꯤꯡ ꯂꯩꯈꯤꯕꯗꯣ ꯑꯣꯏꯕ ꯃꯥꯜꯂꯦ
ꯑꯗꯨꯗꯨ ꯁꯃꯤꯇ ꯑꯣꯏꯔꯕ ꯑꯣ ꯑꯗꯨ ꯁꯝꯃꯤꯠ ꯇꯧꯔꯒ ꯌꯥꯅꯤ
ꯀꯣꯜ ꯇꯧ ꯀꯥꯟ ꯆꯠꯇꯦꯕ
ꯑꯁ ꯅꯨꯡꯁꯥꯅꯨꯡ ꯁꯥꯏꯗ ꯋꯥꯏꯗ ꯁꯥꯒꯁꯦ ꯀꯩꯅꯣꯝ ꯇꯧꯔꯦꯗ ꯀꯔꯤ ꯌꯦꯟꯁꯥꯡ ꯆꯥꯒꯦ
ꯍꯣꯇ ꯤꯒꯤꯒ ꯑꯁꯪ ꯎꯇꯤ ꯑꯁꯪꯕꯒ ꯀꯩꯅꯣꯒ ꯀꯥꯡꯒꯧ ꯑꯃꯒ ꯑꯆꯥꯔ ꯑꯃꯒ ꯀꯜꯔꯦ ꯀꯥꯂꯦꯟ ꯆꯪꯉꯛꯄꯁꯦ ꯏꯁꯥꯁꯦ ꯑꯗꯨꯝ ꯆꯣꯛꯊꯔ ꯂꯩꯕꯩ ꯇꯥꯏꯞꯁꯨ ꯇꯧꯏꯤ
ꯃꯍꯤ ꯃꯅꯥꯏꯒꯨꯝꯕ ꯀꯩꯒꯨꯝꯕ ꯊꯛꯀꯗꯕꯅꯤ ꯌꯥꯝꯅ ꯀꯥꯂꯦꯟꯗꯗꯤ ꯑꯩꯣꯏ ꯀꯩꯅꯣꯒꯨꯝꯕ ꯀꯔꯤ
ꯁꯥꯕꯒꯤ ꯁꯥꯕꯒꯤ ꯑꯩꯈꯣꯏꯗꯒꯤ ꯏꯁꯥꯗꯣ ꯏꯁꯤꯡ ꯏꯁꯤꯡꯗꯣ ꯁꯨꯝ ꯊꯣꯛꯈꯤꯕꯒꯤ ꯑꯗꯨꯒꯤ ꯃꯥꯜꯂꯦꯕ
ꯃꯥꯅꯦ
ꯗꯤꯍꯥꯏꯗ꯭ꯔꯦꯁꯟ ꯇꯧꯕꯗꯣ
ꯑꯗꯨꯅꯦ ꯑꯗꯨꯒ ꯃꯍꯤ ꯌꯥꯔꯤꯉꯩꯗꯤ ꯃꯍꯤ ꯊꯛꯎ ꯍꯥꯏꯁꯦ ꯑꯩꯈꯣꯏ ꯃꯥꯍꯣꯏꯁꯨ ꯊꯛꯀꯗꯕꯅꯦꯕ ꯌꯥꯝꯅ ꯃꯣꯏꯁꯨ ꯂꯩꯕ ꯃꯣꯏꯗꯤ ꯑꯃꯨꯛ ꯍꯦꯟꯅ ꯀꯩꯅꯣ ꯇꯧꯕꯅꯤꯅ ꯌꯥꯝ ꯊꯛꯄꯩ ꯃꯊꯧ ꯇꯥꯏꯕ
ꯎ ꯎꯝ ꯑꯗꯨꯅ ꯃꯣꯏꯅ ꯁꯣꯟꯗꯩ ꯁꯣꯟꯗꯩ ꯑꯗꯨꯝ ꯍꯥꯏꯗꯣ
ꯃꯥꯅꯤ ꯁꯣꯟꯗꯩ ꯁꯣꯏꯗꯩ ꯑꯗꯩꯗꯤ ꯉꯥꯏꯍꯥꯛ ꯂꯣꯏꯇ ꯄꯤꯠ ꯄꯤꯠ ꯄꯤꯠ ꯈꯔ ꯈꯔ ꯆꯥꯒꯗꯕꯅꯤ ꯃꯣꯏꯒꯤ ꯊꯛꯄ ꯈꯣꯠꯄ ꯂꯣꯏ ꯇꯧꯒꯗꯕꯅꯤꯅꯦ ꯑꯩꯈꯣꯏꯒꯤ ꯑꯩ ꯈꯤꯇꯪ ꯊꯕꯛ ꯇꯧꯕ ꯉꯝꯗ꯭ꯔꯦꯕꯣ ꯍꯧꯖꯤꯛ ꯁꯝꯃꯔ ꯆꯪꯉꯛꯄ ꯑꯩꯈꯣꯏꯒꯤ ꯏꯁꯥꯁꯦ ꯄꯪꯋꯥꯗ ꯋꯥꯕ ꯄꯪꯁꯣꯟꯗ ꯁꯣꯟꯕ ꯇꯧꯕꯗꯣ ꯇꯧꯋꯦꯕ
ꯑꯗꯨꯅꯦ ꯅꯤꯡꯊꯝꯊꯥ
ꯄꯨꯁꯇꯥ ꯑꯁ
ꯏꯪꯊꯝꯊꯥꯗꯅ ꯃꯔꯣꯜ ꯑꯃ ꯏꯪꯊꯝꯊꯥꯗꯅ ꯁꯥꯗꯕꯤꯗ ꯋꯥꯕꯤꯅꯦꯕ ꯂꯣꯛꯀꯤ ꯇꯤꯟꯒꯤ ꯐꯨꯟꯕꯒꯤ ꯀꯥꯂꯦꯟꯗꯅ ꯆꯣꯛꯊꯕꯒꯤ
ꯛꯇꯤ ꯍꯦ ꯍꯣꯏ ꯑꯁ ꯏꯃꯥ ꯍꯧꯔꯛꯒꯗ꯭ꯔꯥ ꯄꯥꯈꯠꯄꯅꯦ ꯑꯩ
ꯑꯩꯁꯨ ꯑꯅꯤꯔꯛ ꯍꯧꯔꯛꯇꯤꯌꯦ ꯖꯨꯟꯒ ꯐꯦꯕꯋꯥꯔꯤ ꯁ꯭ꯋꯥꯏ ꯑꯌꯥꯝꯕ ꯍꯧꯒꯟꯕ ꯅꯦꯕ ꯑꯦꯖꯃꯥꯁꯦ
ꯑꯥ
ꯁꯤꯖꯟ ꯆꯦꯟꯖ ꯇꯧꯔꯛꯄꯗꯣ ꯑꯗꯨ ꯑ ꯅꯤꯡꯊꯝꯊꯥ ꯆꯪꯉꯛ ꯆꯪꯉꯛꯑꯝꯗꯥꯏ ꯑꯃꯒ ꯇꯧꯕꯅꯦꯕ
ꯑꯆꯥ ꯑꯩꯗꯤ ꯇꯥꯂꯦ ꯍꯔꯣ ꯇꯔꯦ ꯎꯝ
ꯀꯩꯅꯣ ꯇꯧꯋꯦꯕ ꯃꯥꯁꯦ ꯆꯥꯛ ꯂꯥꯝꯕ ꯆꯥꯛꯁꯦ ꯉꯟꯅ ꯆꯥꯊꯣꯛꯑꯁꯨ ꯈꯤꯇꯪ ꯄꯤꯖꯔꯁꯨ ꯃꯥꯏ ꯃꯣꯏꯒꯨꯝꯕ ꯊꯋꯥꯏꯁꯤꯗꯅꯦ ꯆꯥꯛꯁꯦ ꯆꯥꯅꯤꯡꯉꯒ ꯑꯗꯨꯝ ꯂꯩꯕꯒꯤ ꯇꯥꯏꯞꯇꯀꯣ ꯑꯩꯈꯣꯏ ꯆꯥꯔꯤꯉꯩꯒꯤ ꯄꯤꯖꯗꯕꯗꯣ ꯑꯩꯈꯣꯏ ꯆꯥ ꯇꯣꯔꯛꯄꯗꯣ ꯄꯤꯖꯗꯕꯁꯦ ꯑꯗꯨꯝ ꯆꯥꯅꯤꯡꯕ ꯃꯥꯟꯕꯒꯤ ꯇꯥꯏꯞ ꯑꯣꯏꯕ ꯑꯗ ꯉꯁꯥꯏ ꯆꯥꯛ ꯃꯔꯨ ꯃꯉꯥ ꯇꯔꯨꯛ ꯂꯦꯝꯕꯁꯦ ꯑꯩꯅ ꯍꯧꯗꯣꯡꯁꯦ ꯍꯧꯖꯤꯛ ꯈꯤꯇꯪ ꯉꯥ ꯃꯀ ꯃꯀꯨꯞ ꯑꯃ ꯇꯧꯔꯒ ꯄꯤꯖꯕ ꯃꯣꯏ ꯃꯉꯥ ꯇꯔꯥꯁꯤꯅꯅꯦ ꯍꯦꯛꯇ ꯆꯥꯛꯁꯦ ꯃꯨꯟꯅꯕꯅꯦꯃꯤ ꯅꯪ ꯃꯔꯨ ꯇꯔꯥꯃꯨꯛꯁꯤꯗ ꯅ ꯂꯩꯕꯤ ꯁꯨꯡ ꯇꯨꯝ ꯇꯨꯝꯃꯨ ꯌꯥꯗꯦ ꯑꯗꯣ ꯍꯧꯖꯤꯛꯁꯦ ꯆꯥꯛꯁꯦ ꯆꯥꯈ꯭ꯔꯀꯥꯟꯗ ꯇꯨꯝꯈ꯭ꯔꯦꯕ
ꯑꯗꯨ ꯂꯂꯩꯕꯤꯁꯦ ꯃꯣꯏ ꯀꯩꯅꯣꯅ ꯍꯤꯗꯥꯛ ꯀꯥꯞꯄ ꯍꯥꯏꯗꯣ ꯕꯕ꯭ꯂꯤꯅ ꯍꯤꯗꯥꯛ ꯀꯥꯞꯄ ꯍꯥꯏꯗꯣ
ꯎꯝ
ꯃꯊꯤ ꯐꯥꯏꯕꯗꯣ ꯈꯔ ꯐꯔꯀꯥꯟꯗ ꯀꯥꯞꯇꯣꯔꯤꯕ꯭ꯔꯥ ꯅꯠꯇ꯭ꯔꯒꯅ
ꯃꯥꯁꯦ ꯐꯥꯏꯚ ꯗꯦꯖ ꯗꯣꯛꯇꯔꯅꯦ ꯍꯤꯗꯥꯛ ꯊꯥꯎ ꯍꯥꯏꯗꯅ ꯗꯦꯠ ꯁꯤꯛꯁꯁꯦ ꯑꯗꯨꯣ ꯁ꯭ꯋꯥꯏꯗ ꯀꯥꯞꯄꯁꯤ ꯇꯧꯕ ꯗꯦꯠ ꯁꯤꯛꯁ ꯑꯩꯅ ꯈꯜꯂꯤꯁꯦ ꯍꯥꯏꯗꯤ ꯑ ꯗꯦꯠ ꯁꯤꯛꯁꯀꯤ ꯏꯚꯤꯅꯤꯡꯗ ꯀꯥꯞꯄꯤꯔꯒꯦ ꯁꯤꯅꯤ ꯃꯣꯔꯅꯤꯡꯕꯨ ꯍꯤꯗꯥꯛꯄꯤ ꯊꯅꯤꯗꯅ
ꯃꯥꯏ ꯃꯇꯤꯠ ꯃꯊꯤ ꯄꯥꯏ ꯃꯊꯤ ꯐꯥꯏꯕꯒꯤꯗꯣ
ꯑꯥ ꯃꯊꯤ ꯐꯥꯏꯕꯩ ꯗꯦꯁꯤꯁ ꯐꯥꯎ ꯄꯤꯊꯛ ꯇꯣꯏꯅꯦꯕ ꯅꯨꯃꯤꯠ ꯃꯉꯥꯅꯤ ꯄꯤꯊꯣꯛꯑꯣ ꯍꯥꯏꯌꯦꯕ ꯃꯣꯏꯒꯤꯗꯤ ꯄꯦꯔꯦꯠ ꯂꯩꯌꯦꯅ ꯊ꯭ꯔꯤ ꯗꯦꯁ ꯐꯥꯏꯚ ꯗꯦꯁ ꯁꯦꯚꯦꯟ ꯗꯦꯁ ꯑꯗꯣ ꯐꯥꯏꯚ ꯗꯦꯖ ꯄꯤꯊꯛꯑꯣ ꯍꯥꯏꯕꯅꯤꯅ ꯅꯍꯥꯟ ꯗꯦꯠ ꯋꯥꯟꯒꯤ ꯅꯨꯡꯗꯥꯡꯗꯩ ꯄꯤꯊꯛꯄꯅꯤꯅ ꯗꯦꯠ ꯇꯨꯒꯤ ꯅꯨꯡꯗꯥꯡꯗꯒꯤ ꯄꯤꯊꯛꯄ ꯍꯕꯅꯤꯅ ꯗꯦ ꯁ꯭ꯋꯤꯁ ꯀꯤ ꯑꯌꯨꯛꯐꯥꯎ ꯄꯤꯊꯛꯑꯗꯤ ꯌꯥꯔꯦꯅ ꯑꯗꯨꯒ ꯀꯩꯅꯣ ꯇꯧꯕ ꯅꯨꯡꯊꯤꯟꯁꯤꯗ ꯃꯥꯒꯤ ꯚꯦꯛꯁꯤꯟꯁꯦ ꯀꯥꯞꯊꯣꯛꯄꯤꯔꯕ ꯃꯥ ꯍꯧꯖꯤꯛꯁꯦ ꯊꯤꯁꯦ ꯌꯥꯝ ꯀꯟꯅ ꯐꯥꯏꯕꯅ ꯃꯍꯤ ꯖꯔ ꯐꯥꯏꯕꯗꯤ ꯎꯗꯦꯕ ꯉꯔꯥꯡꯗꯣ ꯑꯩꯅ ꯍꯥꯏ ꯍꯥꯏꯐꯦꯠ ꯌꯦꯡꯕꯗ ꯈꯇꯪꯗꯤ ꯀꯟꯖꯤꯜꯂꯛꯄ ꯃꯥꯟꯕꯩ ꯇꯥꯏꯞ ꯇꯧꯋꯦꯕ ꯑꯥꯥ ꯑꯗꯣ ꯅꯣꯡ ꯅꯤꯅꯤꯖꯦ ꯌꯦꯡꯒꯤꯒꯦ ꯍꯧꯖꯤꯛꯇꯤ ꯊꯥꯗꯣꯛꯄꯅꯤꯅ ꯃꯥ ꯃꯈꯣꯡ ꯍꯥꯝꯕꯁꯦ ꯑꯩ ꯁꯨꯡꯎ ꯎꯗ꯭ꯔꯦꯕ ꯍꯥꯏꯗꯤ ꯃꯥ ꯆꯛ ꯑꯛ ꯃꯥ ꯃꯥ ꯆꯠꯈ꯭ꯔꯀꯥꯟꯗ ꯑꯥ ꯑꯥ ꯃꯥ ꯆꯛ ꯃꯥ ꯃꯠ ꯑꯇꯣꯝ ꯆꯠꯆꯈ꯭ꯔꯒ ꯃꯅꯨꯡ ꯆꯪ ꯀ ꯃꯈꯥꯒꯨꯝꯕ ꯆꯪꯖꯔꯀ ꯐꯥꯏ ꯐꯥꯏꯌꯦꯕ ꯑꯩꯅ ꯆꯠꯃꯤꯟꯅꯔ ꯐꯥꯏꯗꯤ ꯃꯥꯁꯦ ꯎ ꯎꯏꯕꯀꯣ ꯉꯔꯥꯡ ꯅꯨꯡꯊꯤꯟꯐꯧꯇꯤ ꯎꯔꯝꯃꯦ ꯑꯗꯣ ꯉꯔꯥꯡ ꯅꯨꯡꯗꯥꯡꯗꯤ ꯎꯗꯦ ꯇ꯭ꯔꯦꯕꯃꯨ
ꯑꯗꯨ ꯈꯪꯗꯦ ꯃꯣꯏꯒꯤ ꯂꯩꯩꯅꯖꯦ ꯀꯃꯥꯏꯅ ꯇꯧꯅꯣ ꯈꯪ ꯃꯃꯁꯤ ꯂꯧꯅꯕꯕꯨꯗꯤ ꯅꯠꯇꯦ ꯍꯥꯏ ꯑꯗꯣ ꯌꯥꯝ ꯁꯥꯊꯤꯗ꯭ꯔꯣ
ꯑꯗꯣ ꯍꯟꯗꯛꯁꯦ ꯍꯟꯗꯣ ꯍꯧꯗꯣꯡꯁꯦ ꯗꯨꯔꯥ ꯇꯨ ꯁꯤꯌꯦꯕ
ꯑꯗꯨ ꯍꯣꯁꯄꯤꯇꯥꯜꯗꯁꯨ ꯗꯃꯥꯗꯃ
ꯑꯗꯣ ꯀꯔꯤꯅꯣ ꯈꯪꯗꯦꯕ ꯃꯣꯏ ꯑꯅꯥꯕꯁꯦ ꯑꯩꯈꯣꯏꯁꯨ
ꯑꯇꯩ ꯂꯥꯏꯔꯤꯕꯣ ꯍꯨꯏꯁꯤꯡꯗꯨꯁꯨ ꯇꯧꯔꯤꯗꯨꯅꯤ
ꯍꯨꯏꯁꯨꯨꯅꯥꯏ ꯍꯧꯗꯣꯡꯁꯨꯨꯅꯥꯏ ꯑꯁ ꯏꯃꯥꯟꯅꯕꯒꯤ ꯍꯧꯗꯣꯡꯁꯨ ꯎ ꯇꯞ ꯇꯥꯏ ꯁꯤꯔꯦ ꯍꯥꯏꯁꯦ
ꯑꯝꯇ ꯀꯟ ꯉꯝꯗꯔ꯭ ꯕ
ꯎꯝ ꯑꯗꯣ ꯃꯣꯏꯁꯦ ꯂꯥꯏꯌꯦꯡꯅꯕꯒꯤ ꯀꯩꯅꯣꯗ ꯄꯨꯈꯠꯂꯒ ꯃꯣꯏꯅ ꯇ꯭ꯔꯤꯠꯃꯦꯟꯗꯣ ꯃꯌꯨꯝꯗ ꯐꯖꯅ ꯈꯪꯗꯕꯅꯤꯅꯀꯣ ꯍꯤꯗꯥꯛꯇꯨ ꯀꯥꯞꯄꯨꯔ ꯍꯜꯂꯛꯄꯗ ꯁꯤꯕꯅꯦ ꯍꯥꯏꯗꯤ ꯏꯁꯤꯡ ꯄꯤꯊꯛꯑꯒ
ꯍꯣꯏ ꯏꯁꯤꯡ ꯊꯛ ꯄꯨꯖꯣ ꯏꯁꯤꯡ ꯊꯛꯄ ꯌꯥꯗꯦ ꯄꯤꯖꯕ ꯌꯥꯗꯦꯅ ꯍꯥꯏꯕꯗꯣ
ꯍꯣꯏ ꯍꯣꯏ ꯑꯗꯨꯏ ꯃꯌꯥꯝꯗꯨ ꯈꯤꯇꯪ ꯑꯩꯈꯣꯏꯅ ꯀꯩꯅꯣ ꯇꯧꯕꯤꯕ
ꯎꯝ
ꯐꯣꯂꯣ ꯇꯧꯕꯤꯕ ꯍꯥꯏꯇꯥꯔꯦ ꯃꯣꯏꯅ ꯍꯥꯏꯔꯤꯕ ꯔꯨꯜꯁ ꯃꯌꯥꯝꯗꯣ
ꯍꯣꯏꯅꯦ ꯑꯗꯨ ꯐꯣꯂꯣ ꯇꯧꯔꯒꯥꯟꯅ ꯑꯗꯨꯝ ꯍꯤꯡꯒꯦ ꯍꯥꯏꯕꯅꯤꯅꯦ
ꯎꯝ ꯑꯗꯨꯒ ꯁꯤꯒꯤ ꯈꯣꯏ ꯃꯣꯏꯒꯤ ꯁꯤꯒꯤ ꯗꯣꯛꯇꯔ ꯀꯩꯅꯣꯁꯦ ꯇꯔ ꯎꯄꯦꯟꯁꯦ ꯃꯥ ꯈꯇꯪ ꯍꯩꯕ ꯃꯥꯜꯂꯦ ꯍꯩꯕ ꯃꯥꯜꯂꯦ ꯍꯥꯏꯗꯤ ꯇ꯭ꯔꯤꯠꯃꯦꯟ ꯇꯧꯕ ꯀꯥꯟꯗꯀꯣ ꯃꯥꯅ ꯍꯦꯛ ꯍꯥꯏꯗꯣꯔꯛꯄ ꯑꯁ ꯃꯑꯣꯡꯁꯦ ꯍꯧꯗꯣꯡꯁꯤꯒ ꯆꯞ ꯆꯞ ꯆꯥꯅ ꯇꯥꯏꯌꯦꯕ ꯍꯥꯏꯗꯤ ꯍꯧꯗꯣꯡꯒꯤ ꯃꯑꯣꯡꯁꯦ ꯐꯖꯅ ꯈꯪꯉꯦꯕ ꯃꯥꯅ ꯍꯦꯛ ꯌꯦꯡꯕꯗ ꯍꯥꯏꯗꯤ ꯃꯥꯁꯦ ꯁꯤꯒꯤ ꯏꯁꯇꯦꯖꯁꯤ ꯂꯩꯔꯦ ꯁꯨꯃꯥꯏꯅ ꯇꯧꯕꯤꯌꯨ ꯁꯨꯃꯥꯏꯅ ꯇꯧꯕꯤꯌꯨ ꯍꯥꯏꯔꯛꯄꯁꯦ ꯃꯥꯅ ꯍꯥꯟꯅ ꯍꯦꯛ ꯃꯉꯣꯟꯗ ꯌꯦꯡꯉꯛꯄꯗꯒꯤ ꯑꯗꯨꯝ ꯂꯂꯩꯕꯤꯒꯤ ꯃꯑꯣꯡꯁꯦ ꯑꯗꯨꯝ ꯀꯩꯅꯣ ꯍꯥꯏꯗꯤ ꯇꯥꯔꯛꯄꯗꯣ ꯃꯍꯧꯁꯥ ꯃꯥ ꯑꯣꯏꯔꯛꯄꯗꯣ ꯃꯥꯒꯤ ꯑꯗꯨ ꯇꯧꯋꯦꯕ ꯑꯩ ꯍꯥꯟꯅꯒꯤ ꯍꯥꯟꯅꯒꯤꯗꯤ ꯍꯤꯗꯥꯛꯁꯦ ꯀꯥꯞꯄ ꯀꯥꯞꯄꯒ ꯑꯗꯨꯝ ꯃꯣꯏ ꯃꯣꯏ ꯊꯣꯛꯄ ꯇꯧꯔꯝꯃꯒ ꯃꯥ ꯍꯜꯂꯛꯑꯒꯅ ꯀꯩꯅꯣꯝ ꯇꯧ ꯀꯩꯅꯣꯝ ꯇꯧ ꯁꯨꯝ ꯇꯧꯋꯤꯗꯅ ꯑꯗꯣ ꯍꯧꯖꯤꯛꯀꯤ ꯗꯣꯛꯇꯔꯗꯨꯅ ꯑꯗꯨꯝ ꯍꯥꯏꯕ ꯍꯥꯏꯕꯁꯦ ꯍꯧꯗꯣꯡꯁꯦ ꯐꯖꯅ ꯇꯧꯔꯛꯑꯦꯕ ꯃꯑꯣꯡꯁꯦ
ꯑꯗꯨꯗꯤ ꯐꯔꯛꯀꯅꯤ ꯃꯥꯅ ꯐꯔꯛꯀꯅꯤ ꯍꯥꯏꯗ ꯀꯩꯁꯨ ꯇꯧꯔꯣꯏꯌꯦ
ꯑ ꯑꯗꯨꯅꯦ ꯍꯥꯏꯗꯤ ꯍꯩꯅꯍꯜ ꯑꯗꯨ ꯇꯧ ꯑꯗꯥ ꯇꯧ ꯀꯥꯏꯅ ꯍꯥꯏꯗꯣ ꯃꯥꯅ ꯑꯗꯨ ꯃꯥꯏ ꯃꯁꯥꯒꯤ ꯍꯦꯕꯤꯠ ꯑꯃ ꯂꯥꯛꯑꯀꯥꯟꯗ ꯈꯔꯁꯨ ꯐꯩ ꯑꯗꯣ ꯍꯥꯟꯅꯕꯨꯗꯤ ꯊꯥꯗꯣꯛꯄ ꯌꯥꯗꯦꯗꯅ ꯑꯗ ꯍꯧꯖꯤꯛꯇꯤ ꯌꯥꯔꯦ ꯐꯔꯦꯕ ꯃꯥꯁꯦ ꯊꯥꯗꯣꯛꯑꯒꯁꯨ ꯑꯗꯣ ꯆꯥꯛꯇꯣ ꯃꯔꯨ ꯑꯃ ꯑꯅꯤ ꯆꯥꯈꯤꯕꯗꯒꯤ ꯇꯨꯝꯈ꯭ꯔꯦ ꯇꯨ ꯃꯥꯏ ꯋꯥꯈꯟꯗ ꯆꯥꯛ ꯆꯥꯗ꯭ꯔꯤ ꯍꯥꯏꯕꯒꯤ ꯍꯤꯁꯥꯞ ꯑꯃ ꯑꯗꯨꯝ ꯂꯩꯔꯦꯕ ꯍꯣꯏ ꯆꯥꯛꯂꯛꯄꯁ ꯆꯥꯕꯁꯤꯗ ꯇꯣꯛꯄꯁꯤꯗ ꯄꯤꯖꯗꯦ ꯍꯥꯏꯕꯒꯤ ꯀꯣꯛ ꯇꯣ ꯑꯗꯨꯗ ꯂꯩꯌꯦꯕ
ꯀꯩꯁꯨ ꯇꯧꯔꯣꯢꯗ ꯐꯔꯛꯀꯅꯤꯅ ꯀꯩꯒꯨꯝꯕ ꯍꯥꯏꯗꯤ ꯑꯩꯈꯣꯏꯅ ꯇ꯭ꯔꯤꯠꯃꯦꯟ ꯐꯖꯅ ꯆꯠ ꯐꯔꯒꯗꯤ ꯃꯣꯏꯅ ꯑꯗꯨꯝ
ꯑꯗꯨꯅꯦ ꯃꯣꯏꯅ ꯇꯝꯕꯤꯌꯨ ꯍꯥꯏꯁꯤ ꯆꯨꯝꯗꯤ ꯆꯨꯝꯃꯤꯀꯣ
ꯎꯝ ꯑꯗꯨ ꯅ ꯆꯍꯥꯛ ꯌꯥꯝ ꯄꯤꯖ ꯄꯤꯖꯕ ꯀꯥ ꯍꯦꯟꯅ ꯀꯩꯅꯣ ꯇꯧꯍꯟꯒꯅꯣ ꯑꯗꯨꯥꯏꯗ
ꯎꯝ ꯃꯣꯏꯗ ꯍꯦꯕꯤꯠ ꯑꯃ ꯂꯩꯌꯦꯕ
ꯎꯝ
ꯑꯗꯨꯝ ꯍꯩꯅꯕ ꯑꯃ ꯍꯥꯏꯗꯤ ꯑꯩꯈꯣꯏꯅ ꯇꯥꯛꯄꯤ ꯇꯝꯕꯤꯕꯁꯦ ꯃꯇꯤ ꯄꯥꯏꯕ ꯑꯣꯏꯔꯣ ꯆꯥꯕ ꯑꯣꯏꯔꯣ ꯑꯩꯈꯣꯏꯅ ꯇꯧꯍꯟꯈꯤꯕ
ꯑꯦ ꯅꯪꯒꯤ ꯅꯪ ꯑꯣꯟꯂꯥꯏꯟꯗ ꯀꯛꯈ꯭ꯔꯦ ꯍꯥꯏꯕꯗꯨꯗꯤ ꯑꯇ ꯆꯥꯎ ꯌꯛꯇ꯭ꯔꯤꯌꯥ
ꯕ꯭ꯂꯣꯛꯀꯦꯠꯁꯦ ꯁꯤꯅ ꯑꯣꯏꯕ ꯃꯥꯜꯂꯦ
ꯑꯩ ꯅꯣꯏꯁꯨ ꯃꯊꯛꯇ ꯄꯣꯔꯛꯑꯣꯏꯗ꯭ꯔꯣ ꯍꯥꯏꯁꯦ
ꯄꯨꯔꯛꯇꯕ ꯃꯥꯜꯂꯦ ꯑꯩꯗꯤ ꯅꯍꯥꯟꯈꯩ ꯃꯊꯛꯇ ꯄꯔꯛꯑꯦ ꯂꯩꯅꯤ ꯍꯥꯏꯕ
ꯑꯦ ꯃꯈꯥꯗ ꯄꯣꯔꯛꯑꯅꯤ ꯕ꯭ꯂꯣꯀꯦꯠ ꯂꯩ ꯑꯗꯨꯄꯥꯥꯟ ꯂꯩꯇꯦ ꯑꯗꯨꯗꯤ ꯊꯤꯟꯊꯕꯁꯨ ꯌꯥꯏ
ꯀꯩꯅꯣ ꯀꯨꯏꯔꯧꯍꯦ ꯊꯥꯈꯥꯏ ꯊꯥꯈꯥꯏ ꯐꯥꯔꯛꯑꯃꯅꯤ ꯋꯥꯟꯛ ꯋꯥꯟꯛ ꯅ꯭ꯔ ꯍ ꯍꯥꯞꯇꯑꯃꯅꯤ ꯑꯗꯨ ꯌꯧꯔꯛꯄꯅꯤ
ꯀꯤ ꯀ ꯀꯤꯃꯤꯔꯦꯜ
ꯃꯥꯏꯁꯤꯅꯅꯦ ꯀꯤ ꯕꯦꯜ ꯑꯀꯩꯅꯣ ꯊꯧꯔꯤ ꯌꯥꯎꯕꯗꯨꯃ ꯀꯛꯈ꯭ꯔꯦ ꯑꯗꯨꯒ ꯀꯩꯅꯣ ꯑꯩꯅ ꯀꯛꯈꯤꯕꯗꯣ ꯑꯅꯤꯔ ꯑꯍꯨꯝꯂꯗꯤ ꯌꯥꯎꯈꯤꯕꯅꯦ
ꯂꯤꯇꯔꯁ ꯀꯛꯄ꯭ꯔꯣ ꯑꯗꯣ
ꯇꯤꯇꯔꯁꯨ ꯀꯛꯀꯦ ꯇꯧꯕꯅꯦ ꯅꯍꯥꯟꯁꯦ ꯀꯛꯀꯦ ꯇꯧꯔꯝꯃꯦ ꯑꯗꯨ ꯃꯥꯒꯤ ꯃꯣꯏ ꯁꯤ ꯌꯧꯔꯛꯇꯕ ꯁꯤ ꯄꯣꯠꯁꯦ ꯌꯧꯔꯛꯑꯒꯗꯤ ꯀꯛꯁꯟꯒꯦ ꯇꯧꯕ ꯌꯧꯔꯛ ꯅꯠꯇ꯭ꯔꯒꯗꯤ ꯑꯃꯨꯛ ꯀꯛꯄꯗꯣ ꯀꯥꯟꯅꯗꯕꯗꯣ ꯑꯗꯨꯒꯤꯅꯦ ꯗꯨ ꯋꯥꯟ ꯑꯗꯨ ꯌꯧꯔꯛꯀꯗꯕꯅꯦꯅ ꯍꯥꯏꯌꯦ ꯃꯣꯏꯁꯨ ꯗꯦꯔꯥꯏꯚꯤꯡ ꯑꯗꯣ ꯅꯍꯥꯟ ꯀꯩꯅꯣꯒꯤ ꯔꯥꯀꯦꯁꯀꯤ ꯏꯌꯔ ꯄꯤꯁ ꯀꯛꯑꯦꯕ ꯊꯥ ꯑꯃꯩ ꯃꯃꯥꯡꯗ ꯃꯥꯅ ꯄꯣꯠ ꯌꯧꯔꯛꯇꯦ ꯄꯣꯠ ꯌꯧꯔꯛꯇꯦ ꯑꯗꯨꯝ ꯍꯥꯏꯕ ꯑꯩꯉꯣꯟꯗ ꯕ꯭ꯂꯣꯀꯦꯠ ꯇꯧꯕꯒꯤ ꯃꯥꯜꯂꯦꯗꯤ ꯍꯥꯏꯌꯦ ꯑꯩꯟ ꯊꯥꯖꯗꯗꯅ ꯑꯩꯒꯤ ꯑꯃꯨꯛ ꯀꯛꯁꯟꯕꯅꯤꯗ ꯇꯧꯔꯤꯌꯦ ꯅꯒꯥꯅꯁꯨ ꯀꯨꯀꯤꯅꯁꯨ ꯊꯥ
ꯂꯩꯕꯥꯛꯀꯤ ꯏꯔꯥꯡꯅꯤ ꯕꯦꯔꯥꯅꯤ ꯅꯣꯏꯒꯤꯗꯣ
ꯍꯣꯏ ꯑꯗꯨ ꯇꯧꯕꯒꯤ ꯌꯧꯔꯛꯇ꯭ꯔꯦ꯫ ꯃꯗꯨ ꯌꯧꯔꯛꯑꯒꯗꯤ ꯃꯉꯣꯟꯗꯁꯨ ꯈꯤꯠꯇꯪ ꯑꯁ ꯁꯤꯒꯤ ꯃꯉꯛꯇ ꯐꯥꯕꯁꯦ ꯃꯉꯣꯟꯗ ꯁꯦꯐ ꯑꯣꯏꯗꯦꯕ ꯃꯁꯥꯁꯦ ꯍꯨꯖꯤꯛꯁꯨ ꯍꯨꯖꯤꯛ ꯍꯨꯖꯤꯛꯁꯨ ꯐ꯭ꯔꯤꯖꯇꯒꯤ ꯊꯧꯔꯤ ꯌꯥꯜꯂꯤꯅꯦ ꯍꯥꯏꯕ꯫
ꯎꯝ ꯍꯝ ꯂꯣꯏꯔꯦꯍꯦ ꯑꯗꯨ ꯌꯥꯝ ꯀꯣꯠꯁꯤꯜꯂꯒ ꯊꯝꯃꯨꯅꯨ ꯅꯪꯒꯤ ꯄꯣꯠꯇꯣ ꯑꯗꯨ ꯀꯣꯠꯁꯜꯂꯗꯤꯁꯣꯏ
ꯍꯣꯏ ꯆꯣꯡꯊꯔꯛꯄꯗ ꯃꯉꯛꯇ ꯌꯥꯜꯂ ꯂꯩꯍꯧꯔꯣ ꯑꯩꯅ ꯑꯩꯒ ꯂꯩꯃꯤꯟꯅꯔꯝ
ꯐꯕꯅꯤꯃꯥ ꯑꯗꯨꯅꯦꯅꯦ ꯃꯥ ꯊꯥꯗꯣꯛꯑꯝ ꯑꯗꯨ ꯀꯃꯥꯏ ꯇꯧꯗꯣꯏ ꯃꯇꯣꯝꯇ
ꯑꯗꯨꯅꯤ ꯍꯦ ꯂꯧꯊꯣꯛꯄꯤꯔꯝꯃꯦ ꯍꯧꯖꯤꯛꯄꯨꯗꯤ꯫
ꯍꯥꯟꯅꯩ ꯚꯦꯛꯁꯤꯟꯗꯨꯃ ꯀꯥꯞꯊꯣꯛꯑꯒ ꯑꯇꯩ ꯑꯔꯔ ꯑꯇꯩ ꯍꯧꯗꯣꯡꯁꯤꯡ ꯑꯇꯣꯞꯄꯁꯤꯡꯗꯤ
ꯍꯧꯗꯣꯡ ꯑꯇꯣꯞꯄꯖꯦ ꯑꯃꯁꯦ ꯂꯥꯏꯍꯧ ꯈꯔ ꯇꯧꯔꯤꯌꯦ ꯂꯥꯏꯍꯧ ꯍꯥꯏꯒꯗ꯭ꯔꯥ ꯀꯩ ꯍꯥꯏꯗꯅꯣ ꯈꯨꯈꯨ ꯈꯨꯈꯨ ꯈꯨ ꯈꯨ ꯈꯨꯕꯩ ꯇꯥꯏꯞꯇ
ꯂꯤꯗꯥꯛ ꯊꯥꯔ ꯐꯗꯣꯢꯔ ꯀꯩꯅꯣ
ꯐꯕ ꯃꯥꯜꯂꯦ ꯑꯇꯣꯞꯄ ꯍꯧꯗꯣꯡ ꯂꯥꯏꯌꯦꯡꯕꯗ ꯐꯩ ꯍꯥꯏꯌꯦ ꯂꯣꯛ ꯀꯤꯁꯦ ꯊꯥꯕ ꯀꯥꯟꯗ
ꯑꯗꯣ ꯑꯩ ꯐꯔꯦ ꯊꯝꯃꯒꯦ ꯑꯩꯖꯨ ꯉꯛꯇꯪ ꯄꯣꯊꯥꯒꯦ ꯀꯣꯟꯅ ꯑꯃꯨꯛ ꯁꯥꯟꯅꯔꯁꯤ